ꯇꯥꯔꯕ꯭ꯔꯣ ꯇꯥꯕꯤꯔꯕꯕꯣ
ꯇꯖꯔꯦ
ꯅꯪ ꯍꯦꯛ ꯐꯣꯟ ꯁꯤ ꯀꯥꯏꯁꯤ ꯇꯧꯗꯦꯗ ꯅꯣꯡ ꯅꯨꯡꯁꯥ ꯑꯁꯥꯕꯒꯤ ꯃꯈꯥꯗ ꯎꯔꯨꯝ ꯎꯔꯨꯝ ꯃꯈꯥꯗ ꯐꯝꯃꯤꯌꯦ
ꯅꯨꯡꯁꯥ ꯁꯥꯕ꯭ꯔꯥꯅꯦ
ꯇꯁ ꯁ ꯍꯦ
ꯑꯩꯣꯏ ꯁ꯭ꯋꯥꯏꯗꯗꯤ ꯁꯥꯗꯦꯍꯦ ꯁꯥꯏ ꯁ꯭ꯋꯥꯏꯗꯗꯤ ꯅꯨꯡꯁꯤꯠ ꯅꯨꯡꯁꯤꯠ ꯂꯤꯔꯤ ꯂꯤꯔꯤ ꯁꯤꯠꯂꯤꯌꯦ
ꯅꯨꯡꯁꯥ ꯐꯖꯅ ꯁꯥꯗꯣꯔꯛꯑꯦ ꯅꯪ ꯍꯧꯖꯤꯛ ꯍꯥꯏꯕꯗꯣ ꯌꯥꯏꯌꯦꯦ ꯌꯥꯕ ꯐꯖꯅ ꯁꯥꯏ ꯑꯁ ꯀꯇꯥꯏꯗꯒꯤꯅꯣꯗ ꯌꯥꯝ ꯁꯥꯏ
ꯑꯩ ꯁꯤꯗꯗꯤ ꯑꯩ ꯐꯦꯟ ꯃꯈꯥꯗ ꯂꯩꯕꯅꯤꯅꯀꯣ ꯁꯥꯕ ꯈꯪꯍꯧꯗ꯭ꯔꯦꯅꯦ
ꯎꯝ ꯐ ꯈꯥꯖ ꯂꯩꯔꯝꯗ
ꯐꯟ ꯃꯀꯥꯅ ꯃꯅꯨꯡꯗꯅꯦ ꯗꯨꯀꯥꯟ ꯃꯅꯨꯡꯗꯅꯦ ꯑꯩ ꯗꯨꯀꯥꯟ ꯂꯩꯇ꯭ꯔꯁꯨ ꯑꯩ ꯗꯨꯀꯥꯟꯒꯨꯝꯕꯅꯦ ꯍꯥꯏꯕ ꯌꯥꯔꯦ
ꯅꯪꯗꯤ ꯗꯨꯀꯥꯟ ꯗꯨꯀꯥꯟ ꯑꯅꯤꯅꯤꯅꯦ ꯐꯝꯃꯤꯁꯦ
ꯑ ꯃꯤꯅꯦ ꯄꯥꯝꯃꯤꯅꯦ
ꯎ ꯂꯅ ꯉꯁꯥꯏ ꯋꯥꯔꯤ ꯂꯣꯏꯗꯅ ꯐꯣꯟ ꯇꯥꯈ꯭ꯔꯦꯅꯦ
ꯆꯠꯈ꯭ꯔꯦ ꯎꯄꯥꯏ ꯂꯩꯇꯦꯕꯨ ꯃꯤ ꯂꯥꯛꯁꯜꯂꯛꯄꯁꯦ ꯕꯦꯔꯥꯅꯦ ꯁꯤꯒꯨꯝꯕꯁꯦ
ꯅꯪꯗ ꯅꯪꯉꯁꯦ ꯄꯩꯁꯥ ꯉꯥꯛꯇꯅꯤꯅꯦ ꯂꯥꯛꯑꯂ
ꯆꯠ ꯂꯥꯛꯇ꯭ꯔꯦꯅꯦ ꯗꯤꯎ ꯆꯠꯂꯦꯅꯦ
ꯅꯅꯤꯌꯨꯁꯄ꯭ꯔꯥ
ꯗꯤꯌ ꯃꯦꯟ ꯇꯥꯗꯣꯔꯦꯅꯦ
ꯑꯩꯁꯨꯗꯤꯎꯁ ꯆꯂꯦꯅꯦ ꯂꯥꯛꯁ ꯌꯥꯝꯁꯟꯂꯦ
ꯀ ꯄꯩꯁꯥꯁꯨ ꯄꯤꯗ ꯋꯥꯂꯤ ꯍꯥꯏꯒꯦ
ꯁꯤꯤꯗ ꯍꯥꯏꯔꯣꯑꯣ
ꯑꯥ
ꯑꯗꯨꯗꯥ ꯅꯅꯦ
ꯑꯩ ꯃꯥꯒꯦ
ꯁꯥꯏ ꯑꯍꯟꯗꯁꯨ ꯂꯥꯛꯑꯝꯕꯅꯤꯅ ꯃꯤꯌꯥꯝꯒꯤ ꯑꯍꯟꯗꯁꯨ ꯂꯥꯛꯑꯝꯕꯅꯤꯅ
ꯑꯣ ꯃꯥ ꯇꯦꯁ ꯇꯧꯅꯤꯡꯉꯥꯏ ꯂꯩ ꯍꯥꯏꯕꯅꯤꯅꯦ
ꯑꯣ ꯂ ꯃꯅꯤ ꯇꯥꯎ ꯁꯤꯀꯞ ꯄꯤ ꯃꯥꯥꯏ ꯃꯥꯃ ꯍꯥꯟꯅ ꯌꯦꯡꯕ ꯅꯨꯃꯤꯗꯨ ꯅ ꯅꯠꯇꯕꯤ ꯑꯣ ꯅꯠꯇꯅ ꯂꯥꯛꯄꯅꯤꯅꯦ ꯏꯔꯥꯏꯩꯅ ꯇꯒ ꯅꯤꯡꯊꯧꯀꯥꯕꯅꯦ ꯉꯁꯤ ꯌꯦꯡꯕꯗꯨꯅ ꯗꯣꯛꯇꯔ ꯑꯇꯣꯞꯄꯗ ꯑꯃꯨꯛ ꯌꯦꯡꯕ ꯈꯪꯈꯤꯦꯗ ꯁꯨꯝ ꯁꯨꯝ ꯀꯩ ꯍꯥꯏꯁꯤꯔꯥ ꯭ꯌꯥꯟ ꯭ꯌꯥꯟ ꯄꯁꯤ ꯂꯥꯛꯇ ꯆ ꯑꯗꯨ ꯌꯥ ꯅꯟ꯭ꯔ ꯑꯗꯨꯟ ꯍꯟꯅ ꯑꯁꯤ ꯂꯥꯛꯄ ꯃꯥ
ꯃꯥꯒꯤ ꯔꯤꯖꯜ ꯃꯌꯥꯝꯗꯨꯗꯤ ꯀꯃꯥꯏꯅ ꯇꯧꯒꯦ
ꯎ ꯅꯣꯔꯃꯦꯜꯗ ꯂꯣꯏ ꯂꯩ ꯍꯥꯏ ꯑꯩ ꯉꯔꯥꯡ ꯂꯧꯕꯤꯔꯦ ꯑꯗꯒꯤ ꯉꯁꯥꯏ ꯑꯌꯨꯛ ꯉꯟꯇꯥ ꯃꯤ ꯇꯨꯝꯕ ꯑ ꯗ꯭ꯌꯨꯇꯤ ꯂꯣꯏꯔꯒ ꯋꯥꯅ ꯆꯪꯉ ꯇꯨꯝꯕ ꯇꯥꯏꯃꯤꯡꯗꯨꯣ ꯑꯁ ꯗꯤꯁꯇꯥꯔꯕ ꯇꯧꯔꯦ ꯃꯥ ꯇꯨꯝꯕ ꯀꯇ꯭ꯔꯦ ꯇꯣꯁꯤ ꯐꯥꯠꯇ꯭ꯔꯦ ꯍꯥꯏꯇꯥꯔꯦ ꯃꯥ ꯂꯥꯛꯑꯦ ꯑꯗꯨ
ꯔꯤꯖꯜꯒꯨꯝꯕꯗꯗꯤ ꯀꯩꯁꯨ ꯇꯧꯗꯧ ꯃꯥꯟꯗꯦ ꯗꯦꯚ ꯑꯩꯅ ꯍꯥꯏꯁꯤꯅꯦ ꯅꯨꯄꯤ ꯊꯤꯖꯤꯜꯂꯣ ꯅꯨꯄꯤ ꯊꯤꯗ꯭ꯔꯤ ꯐꯥꯎꯗꯤ ꯑꯗꯨꯒꯤ ꯂꯥꯏꯅꯥꯗ ꯀꯣꯛꯑꯣꯏꯅ ꯍꯥꯏꯕꯅꯦ
ꯇꯦꯁ ꯇꯧꯕꯩꯁꯨ ꯑꯩꯈꯣꯏꯒꯤ ꯃꯁꯜꯒꯤꯀꯣ ꯑꯁꯤ ꯇꯧꯒꯅꯤ ꯍꯥꯏꯌꯦ ꯑꯗꯨ ꯄꯩꯁꯥ ꯌꯥꯝ ꯆꯪꯒꯅꯤ ꯍꯥꯏꯍꯧꯕꯅꯤ
ꯑꯗꯨ ꯇꯧꯔꯁꯨꯀꯣ ꯑꯗꯨꯁꯨ ꯔꯤꯖꯜꯗꯨꯁꯨ ꯀꯩꯁꯨ ꯂꯥꯛꯑꯣꯏ ꯑꯩ ꯈꯪꯉꯦ ꯅꯣꯔꯃꯦꯜꯗ ꯑꯗꯨꯝ ꯂꯥꯛꯀꯅꯤ ꯃꯥꯥꯏꯗ ꯅꯨꯄꯤ ꯊꯤꯗ꯭ꯔꯤ ꯐꯥꯎ ꯑꯗꯨꯝ ꯇꯧꯔꯛꯀꯅꯤ ꯌꯥꯔꯣꯏꯕ ꯅꯨꯄꯤ ꯊꯤꯖꯤꯜꯂꯣ ꯑꯩꯅ ꯍꯥꯏꯕꯅꯦ
ꯌꯥꯔꯣ ꯌꯥꯔꯣ ꯍꯒꯕꯗꯗ꯭ꯔꯦ ꯅꯨꯄꯤ ꯊꯤꯅꯕꯨꯗꯤ ꯀꯟꯅ ꯍꯥꯏꯁꯦ ꯍꯥꯏꯕꯅꯦ ꯈꯪꯗꯦ ꯃꯊꯪ ꯆꯍꯤ ꯊꯤꯒꯗ꯭ꯔ
ꯑꯩꯅ ꯃꯊꯪ ꯆꯍꯤ ꯇꯧꯔꯅꯨ ꯍꯟꯗꯛ ꯆꯍꯤ ꯍꯟꯗꯛ ꯆꯍꯤ ꯇꯧꯔꯣꯅ ꯍꯥꯏꯕꯅꯦꯕ
ꯑꯪꯗꯅ ꯍꯧꯖꯤꯛ ꯃꯥ ꯀꯧꯕ ꯃꯥꯒ ꯋꯥꯔꯤ ꯁꯥꯕꯗꯨꯗꯤ ꯀꯃꯥꯏꯅ ꯇꯧꯕꯖꯥꯠꯅꯣꯁꯨ ꯈꯪꯗꯦꯅꯦ ꯌꯥꯝꯅ ꯐꯕꯗꯨꯗꯤꯥꯟ ꯟꯅ ꯍꯣꯟꯗꯣꯛꯈ꯭ꯔꯦ ꯍꯟꯗꯛꯀꯤꯁꯤꯗ ꯀꯃꯥꯏꯅ ꯇꯧꯕꯅꯣ ꯐ ꯐꯥꯍꯤꯔ ꯐꯇꯍꯤꯔꯒ ꯃꯦꯟ ꯇꯥꯔ
ꯑꯐꯕ ꯊꯤꯗꯗꯤ ꯌꯥꯔꯣꯏ ꯃꯥꯡꯒꯤꯗꯤ
ꯐꯩ ꯍꯥꯏꯕ꯭ꯔꯣ ꯀꯃꯥꯏ ꯀꯃꯥꯏ ꯀꯃꯥꯏ ꯍꯥꯏꯒꯦ ꯅꯪꯁꯨ ꯈꯔ ꯀꯩ ꯍꯥꯏꯁꯤꯦ ꯍꯪꯅꯔꯝꯃꯅꯤꯅ ꯐꯕ꯭ꯔꯥ ꯐꯠꯇꯕ꯭ꯔꯥꯅ
ꯑꯩ ꯍꯪꯕꯗꯗꯤ ꯁꯦꯡꯅ ꯁꯦꯡꯅ ꯍꯥꯏꯔꯛꯇꯦꯅꯦ
ꯀꯅꯥꯗ ꯍꯪꯉꯤꯕ ꯅꯪ ꯑꯄꯥ ꯃ ꯑꯣ ꯑꯁ ꯃꯉꯣꯟꯗ ꯍꯪꯉ ꯃꯥꯅꯤ ꯈꯪꯉꯅꯤꯗ ꯑꯩꯗꯤ ꯈꯔ ꯈꯔ ꯈꯪꯉꯤꯔ ꯅꯨꯄꯤꯒꯤ ꯃꯒꯨꯟꯗꯣ
ꯀꯔꯝꯕꯅꯣꯁꯨ ꯑꯩ ꯈꯪꯗ꯭ꯔꯤ ꯅꯨꯄꯤꯗꯨꯁꯨ ꯀꯔꯝꯕꯅꯣꯁꯨ ꯈꯪꯗ꯭ꯔꯤ
ꯃꯣꯏ ꯈꯨꯟꯒꯤ ꯃꯤꯁꯦ ꯑꯩꯈꯣꯏ ꯂꯩꯃꯤꯟꯅꯕꯅꯤꯅꯀꯣ ꯑꯩ ꯍꯪꯉꯦꯕ ꯑꯗꯨꯝ
ꯄ ꯆ꯭ꯔ
ꯍꯣꯏ ꯃꯅꯝꯗꯨꯣ ꯍꯪꯉꯦ ꯍꯪꯉꯦ ꯍꯣꯏ ꯐꯗꯤ ꯐꯕꯅꯦ ꯑꯗꯨ ꯑꯗꯨ ꯃꯕꯨꯗꯤ ꯄꯜꯂꯦꯕ
ꯍꯝ
ꯑꯗꯨꯗ ꯍꯕꯨꯗꯤ ꯄꯂꯦ ꯑꯗꯣ ꯅꯨꯄꯤ ꯅꯨꯄꯤꯗꯨ ꯆꯤꯡ ꯆꯤꯡꯒꯤ ꯊꯕꯛꯀꯨꯝꯕ ꯑꯩꯈꯣꯏꯅ ꯇꯧꯕ ꯊꯕꯛꯇꯣ ꯀꯌꯥ ꯇꯧꯒꯗꯕꯅꯤꯅꯀꯣ
ꯑꯁ ꯑꯗꯨꯗꯤ ꯃꯣꯏ ꯏꯃꯨꯡ ꯃꯣꯏ ꯏꯃꯨꯡꯗꯗꯤ ꯈꯔ ꯍꯧꯖꯤꯛ ꯋꯥꯔꯣꯏꯗ꯭ꯔꯕ
ꯑꯗꯨꯅꯦ
ꯍꯣꯏꯗ ꯊꯕꯛ ꯁꯨ ꯍꯥꯏꯕꯒꯤ ꯋꯥ ꯅꯠꯇꯕꯀꯣ
ꯍ
ꯌꯨꯝ ꯂꯥꯛꯑꯅꯤ ꯑꯗꯨꯗꯤ ꯃꯃꯥ ꯃꯄꯥꯗꯨꯅ ꯑꯃꯨꯛ ꯅꯨꯡꯉꯥꯏꯔꯣꯏꯗꯕ ꯍꯥꯏꯗꯤ ꯍꯧꯖꯤꯛ ꯭ꯌꯥꯟꯒꯤ ꯆꯠꯅꯕꯒꯤꯗꯨ ꯇꯧꯔꯛꯑꯗꯤ ꯐꯔꯛ ꯇꯥꯗꯣꯏꯅꯦꯕ ꯍꯥꯏꯗꯤ ꯃꯃꯥ ꯃ ꯃꯄꯥꯒꯤ ꯃꯇꯦꯡ ꯄꯥꯡꯕ ꯍꯩꯕ ꯃꯤꯗ ꯑꯣꯏꯅ ꯀꯩꯅꯣ ꯇꯧꯔꯒꯗꯤ ꯐꯕ
ꯃꯥꯅꯦ ꯑꯗꯩ ꯄꯨꯆꯤ ꯀꯩꯁꯨ ꯊꯕꯛ ꯁꯨꯕ ꯈꯣꯠꯄ ꯍꯩꯗ꯭ꯔꯁꯨ ꯆꯝꯕ ꯅꯨꯄꯤ ꯑꯗꯩ ꯐꯕ ꯅꯨꯄꯤ ꯀꯩ ꯍꯥꯏꯁꯦ ꯃꯕꯨꯛ ꯐꯕ ꯂꯩꯗꯅꯦꯕ ꯑꯗꯨꯒꯨꯝꯕ ꯐꯩꯌꯦꯕ ꯊꯕꯛꯁꯨ ꯁꯨꯕ ꯍꯩꯇ ꯊꯕꯛꯇꯨ ꯁꯨꯕ ꯍꯩꯇ ꯂꯥꯛꯑꯒ ꯑꯁꯤꯁ ꯅꯣꯏꯒꯤ ꯊꯕꯛꯁꯤ ꯇꯧꯕ ꯉꯝꯃꯣꯏ ꯈꯣꯠꯂꯤ ꯑꯗꯨꯗ ꯀꯔꯟ ꯇꯧꯔꯒ ꯏꯃꯨꯡ ꯊꯨꯒꯥꯏꯒꯗꯕ ꯅꯨꯄꯤꯒꯨꯝꯕ ꯑꯣꯏꯔꯒꯗꯤ ꯀꯟꯅꯗꯤ ꯍꯥꯏ ꯋꯥꯅꯤꯅ
ꯑꯗꯨꯒꯨꯝꯕꯗꯗꯤ ꯑꯗꯨꯕꯗꯤ ꯂꯧꯗꯕꯒꯤ ꯍꯧꯖꯤꯛꯇ ꯑꯗꯨꯃꯥꯏꯅ ꯂꯩꯕꯗꯨꯅ ꯍꯦꯟꯅ ꯐꯩ
ꯃꯥꯅꯦ ꯐ ꯊꯕꯛ ꯁꯨꯕ ꯍꯩꯒꯦꯔꯥ ꯍꯩꯔꯣꯏꯒꯦꯔꯥ ꯃꯕꯨꯛ ꯆꯝꯕ
ꯎꯝ ꯏꯃꯨꯡ ꯏꯃꯨꯡ ꯀꯥꯏꯔꯣꯏꯗ ꯏꯃꯨꯡ ꯀꯥꯏꯔꯣꯏꯗꯕ
ꯃꯥꯅꯦ ꯑꯩꯈꯣꯏꯗꯤ ꯑꯩꯈꯣꯏꯗꯤ ꯈꯪꯗ꯭ꯔꯦꯗ ꯇꯁꯦꯡꯅ ꯍꯥꯏꯔꯒꯗꯤ
ꯀꯟꯅ ꯀꯟꯅ ꯍꯥꯏꯔꯨꯕꯁꯨ ꯌꯥꯗꯕꯒꯨꯝ ꯇꯧ ꯀꯟꯅ ꯍꯥꯏꯔꯨꯔꯒ ꯌꯥꯗꯕ ꯃꯤꯅ ꯂꯧꯁꯤꯜꯂꯨꯔꯒ ꯑꯃꯨꯛ ꯐꯔꯛ ꯇꯥꯒꯨꯝ ꯇꯧ ꯅꯣꯏꯅꯦ ꯍꯥꯏꯃꯟꯕꯒꯤꯅꯤ ꯍꯥꯏꯔꯛꯑꯗꯤ
ꯐꯖꯅꯗꯤ ꯅ ꯐꯖꯅꯗꯤ ꯅꯨꯡꯁꯤꯕꯤꯕ ꯃꯥꯜꯂꯦ ꯃꯤꯌꯥꯝꯒꯤ ꯑꯍꯟꯗꯅꯁꯨ ꯌꯥꯝ ꯅꯨꯡꯁꯤꯔ ꯃꯥꯜꯂꯦꯅꯦ
ꯈꯪꯗ꯭ꯔꯔꯤꯅꯦ ꯑꯍꯥꯟꯕ ꯍꯧꯔꯛꯄꯗꯗꯤ ꯍꯧꯅ ꯁꯥꯥꯟꯅꯩꯗ ꯑꯗꯨꯒꯤꯗꯤ
ꯃꯥꯅ ꯍꯨꯟꯗꯣꯛꯑꯝꯕ ꯅꯨꯄꯤꯗꯨꯅ ꯃꯉꯣꯟꯗ ꯅꯨꯡꯁꯤꯕꯒꯤ ꯑꯗꯨꯃꯥꯏꯅ ꯃꯥ ꯃꯥꯁꯨ ꯍꯧꯖꯤꯛꯀꯤ ꯅꯨꯄꯤꯗꯣ ꯍꯧꯖꯤꯛꯀꯤ ꯅꯨꯄꯤꯗꯣ ꯃꯥꯁꯨ ꯑꯗꯨꯝ ꯅꯨꯡꯁꯤꯔꯦ ꯍꯥꯏꯌꯦ ꯃꯥ ꯍꯥꯏꯗꯤ ꯃꯥꯅ ꯍꯨꯟꯗꯣꯛꯑꯃꯟ ꯅꯨꯄꯤꯗꯨꯁꯨ ꯃꯤꯌꯥꯝꯒꯤ ꯑꯍꯟꯗ ꯌꯥꯝ ꯅꯨꯡꯁꯤꯔꯝꯕꯅꯤꯗꯅ
ꯑꯥ
ꯑꯗꯨꯒꯤ ꯈꯨꯅꯨꯡꯁꯤꯗꯣ ꯍꯧꯖꯤꯛꯀꯤ ꯃꯤꯌꯥꯝꯒꯤ ꯑꯍꯟꯗꯨꯅ ꯍꯧꯖꯤꯛꯀꯤ ꯅꯨꯄꯤꯗꯁꯨ ꯑꯃꯨꯛ ꯎꯝ ꯌꯥꯝ ꯅꯨꯡꯁꯤꯕ ꯃꯥꯜꯂꯦ
ꯕꯦꯔꯥꯅꯤꯅꯦ ꯍꯦ
ꯃꯊꯪ ꯈꯪꯗꯅꯦ ꯍꯟꯗꯛ ꯗꯤꯁꯦꯝꯕꯔꯗ ꯅꯠꯇ꯭ꯔꯒ ꯖꯅꯋꯥꯔꯤ ꯍꯥꯏꯐꯦꯠ ꯄꯟꯒꯨꯝ ꯇꯧꯕꯅꯤ
ꯑꯗꯨꯅ ꯀꯃꯥꯏꯅ ꯀꯔꯥꯏꯗꯒꯤ ꯀꯗꯥꯥꯏꯗꯒꯤ ꯈꯪꯅꯔꯤꯅꯣ ꯑꯗꯨꯅ
ꯑꯩꯩꯅ ꯅꯪ ꯑꯣꯏꯔꯝꯒꯅꯤꯗ ꯀꯩꯅꯣꯗꯒꯤ ꯐꯦꯁꯕꯨꯛꯇꯒꯤ ꯈꯪꯅꯕ ꯃꯥꯜꯂꯦꯑꯗꯨ ꯇꯥꯏꯀꯣ
ꯌꯥꯝ ꯅꯩꯅꯤ ꯃꯥꯥꯏꯁꯦ ꯐꯖꯅ ꯅꯩꯕꯩ ꯋꯥꯔꯤꯅꯤꯅꯦ ꯃꯥ ꯇꯧꯔꯤ
ꯑꯩꯁꯨ
ꯈꯪꯗꯦ ꯌꯥꯝ ꯂꯨꯔꯦꯅꯦ ꯃꯌꯥꯝꯒꯤ ꯑꯍꯟꯗ
ꯅꯨꯄꯥ ꯒꯤꯁꯦ ꯌꯥꯝ ꯌꯥꯝ ꯌꯥꯝ ꯌꯥꯝ ꯂꯥꯏꯅ ꯂꯥꯏꯅ ꯐꯪꯉꯤꯅꯦ ꯑꯩꯁꯨ ꯑꯃꯃꯨꯛ ꯊꯤꯔꯁꯤꯔꯥ
ꯅꯪ ꯊꯤ ꯊꯤꯒꯤꯗꯤ ꯊꯤꯌꯨ ꯀꯩꯅꯣ ꯅꯨꯄꯥꯗꯤ ꯐꯒꯤ ꯇꯧꯅꯤꯗ ꯍꯥꯏ ꯑꯗꯨꯒꯨꯝꯕ ꯋꯥꯈꯜꯒ ꯊꯣꯛꯇꯕ ꯑꯣꯏꯁꯅꯨ ꯍꯦ ꯀꯩꯅꯣ ꯍꯦ
ꯋꯥꯔꯤꯒꯤ ꯋꯥꯅꯤꯒ
ꯋꯥꯔꯤꯒꯤ ꯋꯥꯅꯦꯕ
ꯎꯝ
ꯑꯁ ꯑꯃꯗꯤꯗꯤ ꯃꯥꯅ ꯍꯥꯟꯅ ꯍꯨꯟꯗꯣꯛꯑꯃꯕ ꯅꯨꯄꯤꯗꯨꯗꯤ ꯑꯩ ꯈꯜꯂꯨꯔꯒ ꯄꯥꯝꯃꯨꯔꯦꯗ
ꯀꯔꯤ ꯕꯤꯠꯇꯅꯣ ꯃꯥꯅ ꯑꯗꯨꯃꯥꯏꯅ ꯇꯧꯔꯤꯗꯨꯕ ꯑꯩꯗꯤ ꯉꯛꯏꯅꯦ
ꯈꯪꯗꯦ ꯉꯛꯑꯦ ꯑꯩꯁꯨ ꯉꯛꯇꯕ ꯉꯝꯗꯦ ꯃꯥꯕꯨ ꯌꯥꯝ ꯂꯨꯅ ꯇꯧꯃꯟꯕꯒꯤꯅꯦ ꯃꯥꯁꯦ ꯀꯩ ꯍꯥꯏꯁꯤ ꯏꯆꯔꯥ ꯇꯣꯡ ꯇꯣꯡꯣꯡꯕ ꯍꯥꯏꯥꯏꯒꯗꯔꯥ ꯆꯥꯎꯊꯣꯛꯄ ꯍꯥꯏꯒꯗ꯭ꯔꯥ ꯑꯗꯨꯃꯥꯏꯅ ꯇꯧꯕꯅꯦꯕ
ꯑꯣꯏꯣꯏꯁ ꯟ ꯟ ꯇꯥꯕꯗꯤ ꯌꯥꯔꯕꯅꯦ
ꯑꯗꯨ ꯅꯨꯄꯤꯗꯨꯗꯤ ꯃꯤ ꯌꯥꯝ ꯐꯕꯅꯦ ꯒ꯭ꯌꯥꯟꯁꯨ ꯑꯗꯨꯝ ꯇꯥꯕꯅꯦꯕ ꯑꯩꯈꯣꯏꯅ ꯑꯗꯨꯝ ꯋꯥ ꯉꯥꯡꯕꯗ ꯌꯥꯝ ꯅꯨꯡꯉꯥꯏꯅ ꯑꯗꯨꯝ ꯒ꯭ꯌꯥꯟ ꯋꯥꯉꯥꯡ ꯁ ꯑꯗꯨꯝ ꯐꯕꯅꯦꯕ
ꯆꯂꯃ ꯇꯨꯝꯃ ꯃꯅꯤ ꯆꯠꯈꯤ ꯆꯥꯔꯤꯦ ꯍꯥꯏꯕ꯭ꯔꯣ
ꯎꯣꯁꯥ ꯒꯁꯥꯥꯁꯦꯠ ꯀꯔꯤꯌꯥ
ꯆꯥꯛ ꯆꯥꯔꯦ ꯍꯥꯏꯕ ꯅꯠꯇ꯭ꯔꯣ
ꯆꯔꯦ
ꯑ ꯑꯗꯨꯗꯤꯤ ꯀꯥꯏꯗꯅ ꯇꯥꯒꯦꯕ
ꯑꯩꯔꯣ ꯑ ꯃꯥ ꯃꯅꯤꯡꯒꯣꯝꯅ ꯇꯥꯏ ꯃꯅꯤꯡꯂꯣꯝꯗ ꯃꯅꯤꯡꯂꯣꯝꯗ ꯇꯥꯏꯌꯦ
ꯌꯥꯝꯖꯥꯝ ꯍꯧꯔꯤꯕ꯭ꯔꯣ
ꯆꯝꯍꯧꯅ ꯌꯥꯝ ꯆꯥꯕꯁꯦ ꯐꯩ ꯍꯥꯏꯕ꯭ꯔꯣ ꯑꯩ ꯍꯟꯗꯛꯀꯤ ꯑꯃꯐꯥꯎ ꯆ ꯑꯝꯐꯥꯎ ꯆꯥꯟꯗꯔꯤꯌꯦ ꯅ ꯀꯦ
ꯍꯌꯦꯡꯗꯤ ꯀꯩꯅꯣ ꯇꯧꯁꯦꯅꯗꯤ ꯍꯥꯏꯅꯕꯅꯤꯅꯦ ꯆꯥꯛ ꯆꯔꯥ ꯑꯇꯪ ꯁꯤꯟ ꯁꯤꯟꯗꯤ ꯍꯥꯏꯅꯕꯅꯤꯅꯦ
ꯀꯅꯥ ꯀꯅꯥꯅꯣ
ꯑꯦꯩꯅꯣ ꯀꯣꯏꯒꯅꯤꯅꯥ ꯑꯣꯄꯥꯛꯈꯣꯏꯒ
ꯁꯤꯂꯣ
ꯑꯩꯅ ꯄꯆꯟꯅ ꯐꯖꯅ ꯊꯣꯡꯕꯤꯒꯦꯅꯦ ꯑꯩꯅ ꯐꯖꯅꯗꯤ ꯊꯣꯡꯒꯗꯕ ꯃꯑꯣꯡꯗ ꯑꯩ ꯐꯖꯅ ꯍꯥꯏꯈ꯭ꯔꯕꯅꯤ ꯃꯣꯏꯗ
ꯀꯥꯏ ꯀꯥꯏꯗ ꯊꯣꯡꯅꯤ ꯍꯥꯏꯒꯦ
ꯑꯗꯨꯗꯤ ꯊꯣꯡꯐꯝꯕꯨ ꯊꯣꯡꯐꯝ ꯉꯥꯛꯇꯅꯤ ꯀꯩꯅꯣ
ꯊꯣꯡꯉꯦ ꯑꯩꯁꯨ ꯌꯥꯎꯕ ꯌꯥꯏ ꯀꯅ
ꯅꯪ ꯌꯥꯎꯒꯦ ꯍꯥꯏꯒꯅꯦ ꯂꯨꯄꯥ ꯆꯥꯃꯉꯥ ꯇꯥꯕ
ꯄꯆ ꯃꯉꯥꯕꯨ ꯄꯩꯁꯥꯔꯦ
ꯑꯗꯨꯕ
ꯂꯨꯄꯥ ꯆꯥ ꯃꯉꯥꯗꯤ ꯌꯥꯝꯃꯦ ꯂꯨꯄꯥ ꯂꯨꯄꯥ ꯆꯥꯝꯃꯉꯥꯗꯤ ꯌꯥꯝꯃꯟꯗꯦꯗ ꯄꯄꯥ ꯆꯥꯝꯃ ꯄꯤꯔꯣꯏꯔꯦ ꯀꯩꯅꯣ
ꯑꯠꯇ ꯁꯤꯨ ꯌꯥꯏ
ꯆꯨꯒꯤ ꯌꯥꯝ ꯃꯟꯗꯦꯕ
ꯈꯤꯇꯪ ꯅꯝꯍꯜꯍꯜꯂꯣꯏꯔꯦ ꯆꯥꯔꯝꯗꯥꯏꯗ ꯊꯣꯡ ꯀꯣ ꯄꯂꯜꯁꯜ ꯂꯜ ꯂꯣ ꯍꯔꯥ
ꯎꯝ
ꯑꯝ ꯃ ꯅꯝꯗꯣ ꯆꯪ ꯇ ꯍꯜꯂꯜ ꯂꯣꯔꯦ ꯑꯗꯨ
ꯌꯥꯗꯗꯦ
ꯑꯃꯉ
ꯗꯁꯥꯅꯍꯦ ꯅꯣꯏꯁꯤꯁꯨ ꯕꯦꯔꯥꯅꯤꯍꯦ
ꯑꯁꯥꯅꯦ ꯃ ꯇꯣ ꯄꯤꯁꯇꯣ
ꯍꯣꯏ
ꯃꯁꯤꯡ ꯊꯤꯔꯒ ꯊꯣꯡꯗꯣꯏꯅꯦ ꯍꯌꯦꯡꯅꯦ
ꯃꯁꯤꯡ ꯊꯤꯅ ꯊꯣꯛꯂꯤꯕ
ꯎꯝ ꯃꯤꯒꯤꯁꯨ ꯍꯦꯟꯕ ꯌꯥꯗꯕꯣ ꯑꯩꯉꯣꯟꯗꯁꯨ ꯍꯦꯟꯕ ꯌꯥꯗꯕ ꯌꯦꯟꯗꯤ ꯆꯥꯔꯨ ꯀꯔ ꯍꯥꯏꯗꯤ
ꯅꯠꯇꯦ ꯌꯦꯟꯒꯨꯝꯕ ꯆꯠꯇꯦ ꯃꯔꯤꯟ ꯃꯔꯤꯟ ꯆꯥꯅꯤꯡꯉꯦꯕ ꯃꯔꯤꯟ
ꯑꯁ ꯑ ꯑꯗꯨꯗꯦ ꯑꯗꯨ ꯅꯗꯤ ꯃꯁꯤꯤꯃꯅꯝꯒ ꯀꯔꯤꯌꯣ ꯁꯦꯝꯕ ꯍꯩꯗꯗꯤ ꯆꯥꯕ ꯌꯥꯗꯕꯅꯤ
ꯑꯦ ꯁꯦꯝꯕ ꯍꯩꯗꯨꯅꯤ ꯀꯩꯅꯣ ꯍꯩꯅꯤꯍꯦ ꯂ ꯍꯥꯏꯩꯔꯨꯗꯣꯏꯅꯦ ꯀꯤꯂꯣ ꯇꯔꯥꯃꯨꯛ ꯂꯩ ꯂꯩꯔꯒ ꯃꯤ ꯃꯌꯥꯝ ꯀꯣꯏꯁꯤꯜꯂꯒ ꯁꯦꯝꯃ ꯂꯣꯏꯅ ꯀꯩꯗꯧꯔꯒꯦ ꯃꯤ ꯌꯥꯝꯌꯥꯝꯕ ꯕꯇꯤ ꯂꯩꯥꯏꯕꯨꯅ ꯅꯪ ꯇꯒ ꯅꯪ ꯇꯒꯅ ꯊ ꯄꯥ ꯔꯤꯖꯦꯟ ꯂ ꯂꯩꯔꯣ ꯀꯥꯏꯅꯣ
ꯑꯩꯕꯨꯗꯤ ꯄꯨꯖꯥꯔꯤꯗ ꯄꯨꯖꯥꯔꯤꯗꯕꯨꯗꯤ ꯑꯗꯨꯝ ꯂꯩꯔꯅꯤ ꯑꯩꯕꯨꯗꯤ
ꯄꯨꯖꯥꯔꯤ ꯑꯣꯏꯔꯒ ꯃꯊꯤ ꯃꯅꯥꯝ ꯑꯗꯨꯗ ꯊꯋꯥꯅꯤ ꯃꯗꯣ
ꯆꯠꯅꯤꯡꯉꯣꯏ ꯑꯩꯅꯁꯨ ꯆꯠꯅꯤꯡꯉꯣꯏ ꯑꯗꯨꯒ ꯂꯥꯁꯇ ꯑꯃꯨꯛ ꯍ ꯆꯥꯋ ꯍꯦꯔꯛ ꯀꯅꯤ
ꯆꯥꯅꯤꯗ ꯃꯔꯤꯟꯗꯤ ꯑꯗꯨꯝ ꯍꯥꯎꯋꯦ ꯍꯥꯎꯕꯅꯦ ꯍꯥꯎꯕꯅꯦ ꯌꯥꯝ ꯍꯥꯎꯕ꯭ꯔ ꯑꯩꯗꯤ ꯃꯔꯤꯟ ꯌꯥꯝ ꯄꯥꯝꯃꯦ ꯄꯥꯝꯖꯕ ꯍꯥꯏꯇꯥꯔꯦ ꯏꯁꯥꯒꯤꯕꯨ ꯄꯥꯝꯖꯕ ꯍꯥꯏꯇꯥꯔꯦꯀꯣ ꯃꯔꯤꯡꯁꯦ ꯃꯣꯏ ꯃꯀꯤ ꯃꯅꯝ